ꯇꯥꯔꯕ ꯅꯪꯒꯤ ꯉꯁꯥꯒꯤ ꯋꯥꯔꯤ ꯂꯣꯏꯗꯕꯗꯣ ꯈꯛꯇꯤꯅꯤ ꯇꯧꯔꯣꯥꯁꯦ
ꯌꯥꯔꯗ
ꯁꯍ
ꯅꯪꯒꯤ ꯂꯤꯅꯥ ꯅꯨꯄꯥꯗꯤ ꯋꯥꯔꯤ ꯁꯥꯂꯥꯟꯗꯕ꯭ꯔꯣ ꯑꯌꯨꯗꯤ
ꯁꯥꯟꯅꯠꯇꯗ
ꯀꯔꯝ ꯀꯥꯟꯗꯒꯤ ꯁꯥꯟꯅꯕ꯭ꯔꯥ
ꯑ ꯑꯩꯈꯣꯏꯗꯣ ꯑꯗꯨꯝ ꯑꯣꯟ ꯑꯣꯐ ꯂꯩꯕꯒꯤ ꯑꯃꯨꯛ ꯈꯠꯅꯕ ꯑꯃꯨꯛꯥꯡ ꯑꯗꯨꯚꯥꯏ ꯇꯕꯦ
ꯑꯗꯨꯗꯤ ꯂꯥꯏꯕꯇꯗꯤ ꯂꯩꯔꯕꯅꯤꯅ
ꯍꯣꯏ ꯑꯗꯨꯝ ꯂꯩꯌꯦ ꯍꯥꯏꯁ꯭ꯔꯥ ꯎꯝ ꯂꯩꯑ ꯑꯃꯨꯛꯀꯛ ꯈꯠꯅꯔꯦ ꯑꯃꯨꯛꯀꯛ ꯍꯟꯖꯤꯟꯅꯔꯦ ꯑꯗꯨꯃꯥꯏꯅ ꯇꯧꯋꯦ
ꯑ ꯅꯨꯡꯉꯥꯏꯇꯦꯗ ꯑꯗꯨꯃꯥꯏꯅ ꯇꯧꯕꯗꯨꯨꯗ ꯅꯨꯄꯥꯁꯤ ꯌꯥꯝ ꯁꯣꯛꯄꯅꯦ
ꯑꯗꯣ ꯈꯟꯅꯅꯕꯗꯣ ꯋꯥꯟ ꯁꯥꯏꯗꯇ ꯅꯠꯇꯦꯕ ꯇꯨ ꯁꯥꯏꯗꯇꯅꯦꯕ ꯑꯗꯨꯒꯤ
ꯀꯔꯤ ꯃꯔꯝ ꯑꯣꯏꯗꯕ ꯑꯣꯏꯕꯗꯒꯤ ꯁꯗꯥꯕ ꯃꯥ ꯂꯤꯗ
ꯀꯥꯏꯅꯅꯦꯕꯣꯀꯣ ꯑ ꯈꯖꯅꯕꯁꯦ ꯎꯝ ꯀꯃꯥꯏꯅ ꯍꯥꯏꯁꯤꯔꯥ ꯃꯇꯝ ꯐꯖꯅ ꯐꯪꯗꯕꯗꯣ ꯑꯗꯨꯒꯤ ꯑꯗꯨꯒꯨꯝꯕꯅꯤꯗ
ꯑꯁ ꯂꯧꯕꯗꯤ ꯈꯠꯕꯒꯗꯍꯦ
ꯎ
ꯅꯨꯡꯁꯤꯕ ꯍꯥꯏꯕꯁꯦ ꯈꯕ ꯃꯇꯝꯗꯁꯨ ꯌꯥꯝꯗꯨ ꯅꯨꯡ ꯁꯤꯕ ꯍꯦꯟꯍꯦꯟꯕꯅꯤꯀꯣ
ꯃꯤꯕꯤ ꯑꯕꯥꯗ ꯃꯤꯕꯤ ꯑꯋꯥꯗ ꯑꯁ ꯃꯥ ꯍꯧꯖꯤꯛꯇꯤ ꯁꯥꯎꯔꯛꯝꯕꯅꯤꯀꯣꯅ ꯌꯥꯝ ꯅꯨꯡꯁꯤꯕꯗꯣ ꯑꯗꯨꯕꯨ ꯑꯃꯨꯛ ꯑꯃꯨꯛ ꯇꯧꯔꯛꯀꯦ ꯍꯥꯏꯅ ꯑꯗꯨꯃꯥꯏꯅ ꯇꯧꯕꯁꯨ ꯌꯥꯝ ꯐꯩ
ꯊꯥꯎꯅꯤꯡꯕ ꯈꯥꯟꯗꯗꯤ ꯀꯩꯅꯣ ꯇꯧꯕ ꯏ ꯁꯅ ꯍꯥꯏꯖ
ꯑ ꯍꯣꯏ
ꯁꯨꯃꯥꯏꯅ ꯇꯧꯋꯦ ꯅꯪꯗꯤ ꯀꯥꯏꯗꯒꯤꯦ ꯑꯗꯨ ꯈꯛ ꯉꯥꯡꯅꯗ꯭ꯔꯣ
ꯍꯥꯥ
ꯅꯪꯒꯤꯌꯦ ꯅꯪ ꯁꯥꯏꯗꯣ
ꯑꯁ ꯑꯒꯤ ꯇꯣꯈꯔꯗ
ꯀꯔꯤꯒꯤ ꯀꯔꯤꯒꯤ ꯇꯣꯛꯅꯤꯡꯅꯕꯣꯅꯤ
ꯑꯗꯤꯁꯦ ꯈꯪꯗꯦ ꯑꯃ ꯃꯥ ꯑꯄꯥꯝꯕ ꯃꯥ ꯂꯩꯕꯒꯤꯔ ꯈꯪꯗ꯭ꯔꯦ ꯑꯗꯨꯒꯤ ꯆꯠꯈ꯭ꯔꯦ
ꯑꯗꯨ ꯍꯪꯉꯨꯅ ꯀꯔꯤꯅꯣ ꯅꯪ ꯐꯣꯟ ꯇꯧꯔꯒ ꯃꯥꯅ ꯂꯥꯏꯥꯁꯇ ꯅꯪꯅ ꯀꯣꯜ ꯇꯧꯕ ꯉꯥꯏꯔꯝꯃꯗꯤ
ꯅꯠꯇꯦꯕ ꯃꯤ ꯑꯇꯣꯞꯄꯒꯤ ꯐꯧ ꯂꯥꯛꯈ꯭ꯔꯦꯕ
ꯑ ꯅꯨꯡꯉꯥꯏꯇꯦ ꯑꯗꯨꯗꯤ
ꯑꯣꯏ ꯑꯗꯨꯅꯦꯕ ꯍꯥꯏꯗꯤ ꯅꯨꯄꯤꯗ ꯀꯔꯤꯁꯨ ꯀꯔꯤ ꯍꯥꯏꯁꯤꯔ ꯅꯨꯄꯤꯗ ꯀꯔꯤꯁꯨ ꯊꯥꯖꯕ ꯂꯩꯇꯦ ꯍꯟꯗꯛꯁꯤꯀꯣ
ꯍ
ꯄꯥꯏ ꯂꯩꯗꯤꯇꯩ
ꯀꯨꯏꯔꯕꯣ ꯑꯇꯣꯞ ꯅꯝꯕ ꯅ ꯑꯣꯏꯗꯤꯦ
ꯍꯣꯏ ꯇꯨ ꯊꯥꯎꯖꯟ ꯇ꯭ꯋꯦꯟꯇꯤ ꯐꯣꯔꯗ ꯇꯧꯅꯈ꯭ꯔꯦꯅꯦ
ꯑꯣ ꯀꯨꯏꯈ꯭ꯔꯦꯅꯦ ꯑꯗꯨꯗꯤ
ꯍꯣꯏ ꯇꯨ ꯊꯥꯎꯖꯟ ꯅꯥꯏꯟꯇꯤꯟꯗ ꯀꯣꯏꯕ ꯍꯧꯥꯎꯔꯕ
ꯎꯝ ꯆꯍꯤ ꯇꯔꯨꯛ ꯃꯇꯨꯡꯗꯅꯤꯅꯦ ꯀꯨꯌꯦꯅꯈꯤꯅꯦ ꯑꯁ ꯑꯗꯨꯒꯨꯝꯕꯁꯦ ꯋꯥꯕꯅꯦꯀꯣ ꯑꯩꯈꯣꯏ ꯏꯃꯥꯟꯅꯕꯤ ꯑꯃ ꯆꯍꯤ ꯃꯉꯥꯒꯤ ꯃꯇꯨꯡꯗꯅ ꯃꯥꯥꯏ ꯇꯣꯛꯅꯕꯗ ꯃꯣꯏ ꯁ꯭ꯋꯥꯏꯗ ꯀꯄꯗ ꯀꯞꯗ
ꯍꯣꯏ ꯍꯣꯏ ꯑꯗꯨꯗꯨꯅ ꯍꯧꯖꯤꯛꯐꯥꯎ ꯑꯩꯗꯤ ꯀꯔꯤꯁꯨ ꯏꯟꯇꯔꯦꯁ ꯂꯩꯇꯦꯕ ꯑꯗꯣ ꯃꯤꯒꯤ ꯋꯥꯔꯤꯗꯤ ꯇꯥꯕꯗ ꯑꯗꯨꯝ ꯅꯨꯡꯉꯥꯏ ꯑꯁ ꯅꯨꯡꯉꯥꯏꯔꯕꯅꯤꯅ
ꯃꯔꯛ ꯃꯔꯛ ꯃꯔꯛ ꯃꯔꯛꯀꯨꯝꯕꯗꯤ ꯀꯣꯏꯅꯤꯡꯕ ꯄꯣꯛꯇ꯭ꯔꯣ
ꯍꯥꯏꯔꯗꯤ
ꯅꯨꯄꯤ ꯑꯣꯏꯅꯤꯡꯕ
ꯊꯣꯛꯄꯨꯗꯤ ꯊꯣꯛꯑꯦꯗ ꯑꯗꯨꯝ ꯑꯣꯏꯔꯁꯨ ꯊꯤꯕꯁꯨ ꯇꯥꯜꯂꯦꯗ ꯑꯩꯈꯣꯏꯗꯤ ꯍꯟꯗꯛ
ꯑꯥ ꯊꯥꯖꯗꯕ
ꯐꯪꯁꯨ ꯐꯪꯗꯦꯅꯦ ꯊꯤꯁꯨ ꯊꯤꯗꯦ
ꯍꯣꯏꯗ ꯅꯪꯒꯤꯗꯃꯛꯇ ꯏꯁꯣꯔꯅ ꯐꯖꯕ ꯑꯃ ꯁꯦꯝꯕꯤꯔꯛꯀꯅꯤꯗ
ꯑꯣ ꯁꯅꯥꯥꯡꯁꯨ ꯁꯦꯝꯕ ꯌꯥꯔꯗꯤ ꯁꯦꯝꯕ ꯌꯔꯅꯦ
ꯃꯤꯗꯤ ꯁꯦꯝꯃ ꯍꯦꯔꯗꯤꯕ ꯏꯁꯥꯅ ꯊꯤꯕꯅ ꯐꯪꯅꯤ
ꯑꯁ ꯑꯩꯗꯤ ꯏꯁꯥꯗꯨ ꯊꯤꯕ ꯍꯩꯇꯦ
ꯎꯝ
ꯑꯩꯅ ꯍꯩꯅꯤꯡꯕꯗꯤꯒ ꯅꯨꯄꯤꯗꯗꯤ ꯁꯥꯛ ꯈꯛꯇ ꯅꯠꯇꯦ ꯌꯦꯡꯕꯁꯦ
ꯁꯥꯛ ꯐꯖ ꯁꯥꯛ ꯐꯖꯔꯗꯤ ꯀꯔꯤ ꯍꯥꯏꯁꯤꯔ ꯊꯃꯣꯏ ꯅꯨꯡꯉꯥꯏꯇꯕ ꯌꯥꯝ ꯂꯩꯕꯅꯤ ꯆꯥꯛ ꯆꯥꯛ ꯍꯣꯏ ꯂꯩꯅ ꯆꯥꯛꯁꯦ ꯌꯥꯝ ꯊꯤꯗꯕꯗꯤ ꯌꯥꯏ ꯑꯗꯨ ꯑꯩꯗꯨ ꯊꯃꯣꯏꯅ ꯍꯦꯟꯅ ꯂꯨꯕꯅꯦꯗ
ꯅꯪꯒꯤꯗꯣ ꯃꯤꯈꯣꯏꯁꯦ ꯁꯨꯝ ꯌꯥꯝ ꯅꯨꯡꯁꯤꯟꯅꯔꯁꯨ ꯏꯁꯣꯔꯅ‌‌ ꯅꯕꯥꯟꯅꯤ ꯊꯨꯡꯉꯔꯣꯏ ꯍꯥꯏꯔꯗꯤ ꯎꯄꯥꯏ ꯂꯩꯇꯦꯗ
ꯍꯣꯏ ꯍꯣꯏ ꯂꯩ ꯍꯟꯗꯛ ꯆꯍꯤꯗꯤ ꯅꯨꯄꯤ ꯑꯃꯒꯨꯝꯕꯗꯤ ꯀꯣꯏꯅꯁꯤꯔ ꯑꯗꯨ ꯅꯨꯄꯤꯁꯨ ꯂꯩꯩꯇꯕ
ꯍꯟꯗꯛ ꯆꯍꯤꯗꯤ ꯅꯨꯄꯤ ꯀꯣꯏꯁꯤꯔꯅ ꯈꯟꯕꯅꯦꯕ
ꯑꯣ ꯅꯃꯥꯟꯅꯕ ꯈꯣꯏꯁꯦ
ꯍꯥꯥ
ꯅꯪꯒꯤ ꯐ꯭ꯔꯦꯟ ꯈꯣꯏꯗ ꯅꯃꯥꯟꯅꯕ ꯈꯣꯏꯗ
ꯑꯁ ꯃꯣꯏꯁꯨ ꯃꯣꯏꯒꯤ ꯁꯥꯏꯗ ꯃꯣꯏꯁꯦ
ꯍꯥꯏꯗꯤꯅꯦ ꯚꯥꯏ ꯑꯩꯁꯨ ꯑꯃ ꯁꯦꯝꯂꯛꯑꯣ ꯅꯣꯏ ꯈꯛꯇ ꯋꯥꯔꯤ ꯁꯥꯕꯗꯣ ꯅꯨꯡꯉꯥꯏꯕ꯭ꯔꯣ ꯍꯥꯏꯌꯣ
ꯑꯁ- ꯑꯁ -ꯑꯁ ꯑꯣꯏꯔꯣꯏ ꯃꯁꯥ ꯃꯁꯥꯒꯤꯁꯨ ꯂꯨꯔ
ꯃꯁꯥ ꯃꯁꯥꯁꯦ ꯄꯥꯟꯗꯕ ꯉꯝꯗ꯭ꯔꯤ ꯍꯥꯏꯗ꯭ꯔꯥ
ꯍꯣꯏ
ꯑꯣ
ꯎꯄꯥꯏ ꯂꯩꯇ꯭ꯔꯗꯤ ꯅꯪꯗꯨꯁꯨ ꯂꯧꯒꯅꯤ
ꯍ ꯍ ꯏꯁꯣꯔ ꯑꯦ ꯑꯦ ꯂꯥꯁ ꯏꯁꯣꯔꯅ ꯁꯦꯝꯃꯗꯤ ꯍꯥ
ꯍꯣꯏ ꯕꯣꯜꯁꯨ ꯒꯣꯜ ꯀꯤꯄꫪ ꯂꯩꯔꯒ ꯒꯣꯜ ꯆꯟꯕꯅꯤꯅ
ꯎꯝ
ꯑꯗꯨ ꯅꯠꯇ꯭ꯔꯣ ꯑꯗꯣ ꯑꯝꯗ ꯈꯪ ꯈꯪꯍꯧꯗꯕ꯭ꯔꯅ ꯅꯪ
ꯀꯔꯤ
ꯒꯣꯜ ꯀꯤꯞꯄꯔ ꯂꯩꯔꯒ ꯂꯩꯔꯒ ꯕꯣꯜ ꯒꯣꯜ ꯆꯥꯟꯕꯗꯨꯅ ꯈꯪꯍꯧꯗꯕ꯭ꯔꯣ
ꯅꯪꯗꯤ ꯕꯣꯜ ꯌꯦꯡꯕꯔꯣ
ꯍꯣꯏ ꯌꯦꯡꯉꯦ
ꯀꯅꯥ ꯁꯄꯣꯠꯅꯣ
ꯑꯁ ꯄꯣꯔꯦꯗꯥ ꯑꯩꯒꯤ ꯇꯤꯝꯗꯤ ꯐ꯭ꯔꯥꯟꯁꯗ
ꯕ꯭ꯔꯖꯤꯜ
ꯐ꯭ꯔꯥꯟꯁ ꯐ꯭ꯔꯥꯟꯁ ꯕ꯭ꯔꯥꯖꯤꯜ ꯑꯅꯤꯃꯛ ꯇꯧꯕꯩ
ꯑꯣ
ꯒꯣꯒꯣꯜ ꯀꯤꯞꯄꯔ ꯂꯩꯔꯒ ꯒꯨꯒꯣꯜ ꯆ ꯑꯗꯨ ꯏꯁꯥꯁꯨ ꯅꯪ ꯇꯥꯗꯕ꯭ꯔꯣ ꯕꯣꯅꯤꯒꯨꯝꯕꯗꯣ
ꯍꯝ
ꯑꯗꯨꯗꯕ
ꯉꯥꯏꯕ ꯀꯜꯂꯣ ꯉꯥꯏ ꯉꯥꯏꯔꯒ ꯕꯁ ꯂꯥꯛꯑꯦ ꯍꯥꯏꯗꯨꯅꯦ
ꯑꯁ ꯑꯁ ꯍꯣꯏ ꯐꯖꯕ ꯉꯥꯏꯕ ꯇꯥꯔꯦ
ꯂꯥꯁꯇ ꯏꯁꯣꯔꯅ ꯅꯪꯒꯤꯗꯃꯛꯇ ꯌꯥꯝ ꯃꯁꯛ ꯃ ꯇꯧ ꯐꯖꯕꯤ ꯁꯦꯝꯕꯤꯔꯛꯑꯃꯅꯤ
ꯑꯁ ꯑꯁ ꯑꯣꯏꯔꯕꯁꯨ ꯌꯥꯏ ꯑꯗꯨ ꯃꯇꯝꯗ ꯐꯖꯅ ꯉꯥꯏꯕ ꯇꯥꯔꯦꯅꯦ ꯀꯥ
ꯎꯝ
ꯅꯪꯒꯤ ꯋꯥꯔꯤ ꯁꯑꯣꯅꯦ ꯇꯥꯒꯦ ꯑꯩ ꯅꯕꯥꯅꯤꯒꯤ ꯅꯕꯥꯅꯤꯒꯤ ꯋꯥꯔꯤꯁꯦ ꯇꯥꯅꯤꯡꯉꯦꯕ
ꯑꯣ ꯑꯩꯈꯣꯏꯁꯦ ꯀꯃꯥꯏ ꯍꯗꯣꯏꯅꯣ ꯀꯃꯥꯏ ꯁꯥꯥꯟꯗꯣꯏꯅꯣ ꯍꯩꯇꯦ
ꯀꯗꯥꯏꯗꯒꯤꯔ ꯑꯗꯨꯗꯤ ꯀꯃꯥꯏꯅ ꯄꯥꯎ ꯐꯠꯅꯕ꯭ꯔꯥ ꯍꯥꯏꯕꯅꯣ
ꯑꯣ ꯐꯥꯎꯅꯕꯗꯤꯀꯣ ꯐꯣꯟꯗꯒꯤ ꯐꯥꯎꯅꯕꯅꯦꯕꯀꯣ ꯐꯥꯔꯁꯇ ꯑꯩꯅ ꯈꯟꯕꯅ ꯃꯥꯁꯦ ꯑꯩꯒꯤ ꯐ꯭ꯔꯦꯟꯗꯨ ꯄꯤꯔꯅ ꯈꯟꯕꯀꯣ ꯃꯥꯒꯤ ꯃꯃꯤꯡꯗꯣ ꯈꯔ ꯃꯥꯟꯅꯕ ꯑꯗꯨꯒꯤ ꯑꯩꯅ ꯏꯃꯥꯟꯅꯕꯤ ꯃꯦꯁꯦꯁ ꯊꯔꯛꯄ ꯑꯩꯅ ꯏꯃꯥꯟꯅꯕꯤꯗ ꯑꯁ ꯈꯥꯏꯔꯛꯀꯅꯣꯗ ꯌꯥꯔꯦ ꯍꯥꯏꯔꯦ ꯑꯗ ꯑꯩꯗꯤ ꯅꯨꯄꯤ ꯅꯠꯇꯦ ꯅꯨꯄꯥꯅꯦꯑꯍꯦ ꯌꯥꯔꯦ ꯌꯥꯔꯦꯀꯣ ꯅꯨꯄꯥ ꯁꯥꯔꯛꯑꯅꯨ ꯍꯥꯏꯔꯒ ꯑꯗꯨꯒ ꯃꯥꯗꯣ ꯚꯣꯏꯁ ꯊꯥꯔꯛꯄꯅꯦꯕ ꯑꯗꯨꯒ ꯑꯩꯅ ꯑꯁ ꯏꯃꯥꯟꯅꯕꯤꯒꯤꯅꯦ ꯈꯜꯂꯒ ꯅꯅꯥꯛꯇ ꯂꯩꯕ ꯅꯨꯄꯥꯈꯣꯏꯗꯣ ꯚꯣꯏꯁ ꯁꯥꯍꯜꯂꯛꯀꯅꯨ ꯇꯥꯅꯤꯡꯗꯦ ꯍꯥꯏꯔꯒ
ꯎꯝ
ꯑꯗꯨꯒ ꯁꯨꯝ ꯀꯨꯏꯔꯒ ꯑꯗꯨꯗꯤ ꯀꯣꯜ ꯇꯧꯔꯛꯀꯦ ꯍꯥꯏꯔꯒ ꯀꯣꯇꯥꯒ ꯑꯗꯨꯝ ꯇꯤꯟꯅꯕꯅꯦ ꯐꯥꯔꯁꯇ ꯇꯤꯟꯅꯔꯦ ꯇꯤꯟꯅꯕ ꯀꯥꯟꯗ ꯉꯥꯡꯅꯕ ꯌꯥꯝ ꯅꯨꯡꯉꯥꯏꯕ ꯈꯣꯠꯄ ꯀꯥꯟꯗꯨꯗꯤ
ꯑꯥ
ꯑꯃꯔꯣꯝꯗ ꯍꯥꯏꯔꯗꯤ ꯅꯨꯄꯥꯈꯣꯏꯔꯦꯀꯣ ꯀꯣꯏꯅꯗ꯭ꯔꯤꯉꯩꯗꯗꯤ ꯌꯥꯝ ꯐꯩꯌꯦ
ꯑꯁ
ꯑꯗꯣ ꯀꯣꯏꯅꯔꯀꯥꯟꯗꯗꯤ ꯀꯣꯏꯅꯔꯀꯥꯟꯗꯗꯤ ꯑꯁ ꯁꯥꯊꯤꯌꯦ
ꯅꯈꯣꯏꯔꯣꯝꯗꯒꯤꯔ
ꯑ ꯅꯠꯇꯦ ꯈꯔ ꯂꯥꯞꯅꯩ
ꯍꯥ
ꯑꯗꯩ ꯑꯗ ꯀꯣꯏꯅꯕ ꯀꯥꯟꯗꯗꯤ ꯁꯥꯊꯤꯈ꯭ꯔꯦ
ꯑꯁ ꯑꯁ
ꯑꯩꯗꯤ ꯑꯩ ꯑꯩꯅ ꯍꯥꯏꯕ ꯑꯩꯅ ꯐꯥꯔꯁ ꯅꯨꯄꯥꯃꯛ ꯀꯣꯏꯅꯔꯝꯃꯦꯕꯀꯣ ꯑꯗꯨꯒꯤ ꯁꯤ ꯁꯦꯀꯦꯟ ꯇꯥꯏꯝ ꯍꯥꯏꯗꯣꯏꯅꯦꯕꯀꯣ ꯐꯥꯔꯁ
ꯑꯥ
ꯍꯥꯏꯗꯤ ꯈ꯭ꯔꯤꯁꯃꯥꯁ ꯇꯥꯏꯃꯤꯡꯈꯣꯏꯁꯦ ꯊꯕꯛ ꯌꯥꯝ ꯆꯤꯜꯂꯤꯅꯀꯣ
ꯑ
ꯇꯥꯏꯃꯤꯡ ꯄꯤꯕꯗꯣ ꯉꯝꯗꯦꯕꯀꯣ
ꯍꯣꯏ ꯍꯣꯏ
ꯀꯥꯟꯗ ꯑꯗꯨꯒꯨꯝꯕꯗ ꯇꯣꯛꯅꯕꯒꯨꯝꯕ ꯂꯩꯌꯦꯕ ꯑꯗꯨꯒ ꯑꯃꯨꯛꯀꯁꯨ ꯃꯥꯁꯨ ꯑꯁ ꯑꯩꯗꯤ ꯇꯧꯔꯣꯏꯗ ꯑꯩꯗꯤ ꯐꯒꯅꯤꯗ ꯍꯥꯏꯔꯒ ꯂꯥꯁꯇ ꯃꯥꯅ ꯑꯣꯏꯅ ꯁꯥꯊꯤꯔꯝꯃꯦ ꯑꯗꯨꯃꯥꯏꯅ ꯇꯣꯛꯅꯩꯌꯦꯕꯀꯣ ꯑꯩꯈꯣꯏꯗ
ꯑ
ꯑꯗꯨꯅ ꯑꯃꯈꯛ ꯈꯨꯇꯟꯗꯣ ꯑꯃꯨꯛꯀ ꯁꯨꯝ ꯀꯨꯏꯔꯒ ꯑꯃꯨꯛ ꯁꯥꯟꯅꯕꯗꯣ ꯑꯗꯨꯃꯥꯏꯅ ꯇꯧꯋꯦ
ꯑꯣ
ꯈꯪꯗꯦ ꯃꯤꯁꯦ ꯑꯃꯔꯛ ꯑꯃ ꯅꯨꯡꯁꯤꯔꯗꯤ ꯑꯃꯁꯦ ꯍꯦꯛꯇ ꯇꯤꯡ ꯑꯇꯣꯞꯄꯅ ꯍꯥꯏꯔꯁꯨ ꯋꯥꯈꯜ ꯆꯪꯗꯕꯗꯣ ꯇꯧꯋꯦ ꯑꯩꯒꯤꯗꯤ
ꯆꯨꯨꯝꯃꯦ-ꯆꯨꯝꯃꯦ ꯃꯈꯛ ꯇꯥ ꯄꯤꯇꯦꯟꯁꯟ ꯄꯤꯕꯗꯣ
ꯎꯝ ꯑꯩꯈꯣꯏꯁꯨ ꯍꯟꯗꯛ ꯀꯩꯅꯣꯗꯣ ꯇꯣꯛꯅꯈ꯭ꯔꯕꯅꯦꯕꯀꯣ ꯍꯟꯗꯛꯀꯤ ꯀꯨꯏꯔꯒ ꯎꯝ ꯑꯃꯨꯛꯀ ꯐꯥꯎꯅꯕ ꯀꯨꯏꯗ꯭ꯔꯤ
ꯑꯣꯑꯣ
ꯑꯗꯣ ꯃꯁꯨ ꯅꯨꯄꯤ ꯑꯃꯒꯗꯤ ꯑꯗꯨꯝ ꯐꯥꯎꯅꯔꯝꯃꯦꯕꯀꯣ ꯑꯗꯨꯒ ꯑꯃꯨꯛ ꯐꯥꯎꯅꯗ꯭ꯔꯦ ꯍꯥꯏꯌꯦꯕ ꯍꯣꯏ
ꯑꯁ
ꯑꯗꯨꯗꯤ ꯁꯨꯃꯥꯏꯍꯥꯏꯌꯦ ꯋꯥꯈꯜ ꯅꯨꯡꯉꯥꯏꯃꯟꯗꯕꯒꯤ ꯐꯥꯎꯅꯕꯅꯦ ꯍꯥꯏꯌꯦ ꯑꯩꯁꯨ ꯑꯗꯨꯝ ꯍꯣꯏ ꯅꯪꯅ ꯑꯗꯨꯃꯥꯏꯅ ꯐꯖꯅ ꯍꯥꯏꯔꯗꯤ ꯐꯣꯔꯒꯤꯐ ꯇꯧꯕꯤꯔꯒꯦ ꯃꯊꯪꯗ ꯑꯩꯅ ꯑꯃꯨꯛ ꯊꯦꯡꯅꯔꯗꯤ ꯅꯣ ꯆꯥꯟꯁ
ꯍꯥꯍꯥꯍꯥ
ꯕꯔꯣ ꯍꯥꯏꯗꯤ
ꯃꯁꯛꯇꯨꯗꯤ ꯑꯗꯨꯝ ꯊꯦꯡꯅꯗ꯭꯭ꯔꯤꯕꯀꯣ ꯃꯣꯏꯒ ꯐꯣꯟ ꯃꯃꯥꯟꯅꯕ ꯈꯣꯏꯅ ꯁꯦꯝꯕꯤꯕ
ꯑꯠꯆꯥꯆꯥ ꯑꯥ ꯉꯁꯤꯐꯥꯎ ꯑꯗꯨꯝ ꯐꯥꯎꯅꯗ꯭ꯔꯤ ꯍꯥꯏꯗꯤ ꯊꯦꯡꯅꯗ꯭ꯔꯤ
ꯑꯣꯍꯣꯏ ꯃꯣꯏꯗ